ꯇꯥꯕ꯭ꯔꯣ ꯆꯥꯔꯕ ꯅꯪ
ꯇꯥꯏꯌꯦ ꯆꯥ ꯆꯥꯔꯦ ꯅꯪꯗꯤ
ꯑꯩꯁꯨ ꯍꯣꯏ ꯍꯧꯖꯤꯛ ꯈꯛꯇ ꯆꯥ ꯊꯣꯛꯇꯉꯥꯏ
ꯀ ꯆꯜꯁꯒꯦ
ꯀꯩꯖꯥꯝꯃꯣ
ꯎꯝ ꯎꯇꯤ ꯎꯇꯤꯒ ꯏꯔꯣꯟꯕꯒ꯫ ꯅꯣꯏꯗꯤ꯫
ꯍꯥꯎꯋꯤꯅꯦ꯫
ꯍꯥꯎ ꯅꯣꯏ ꯀꯩ ꯏꯟꯖꯥꯡ ꯆꯥꯒꯦ꯫
ꯍꯪꯒꯥꯝ ꯆꯥꯝꯐꯨꯠ ꯅꯦꯗ꯫
ꯍꯪꯒꯥꯝ꯫
ꯏꯅꯥꯎ ꯅꯨꯨꯄꯥ ꯊꯣꯡꯕꯅꯦꯕ ꯑꯗꯨꯝ ꯃꯒꯤꯇꯔꯅꯦꯕ꯫ ꯅꯨꯡꯊꯤꯤꯟꯁꯦ ꯑꯗꯨ ꯃꯥ ꯆꯥꯝꯐꯨꯠ ꯈꯛꯇ ꯊꯣꯡꯕ ꯍꯩꯕ ꯑꯗꯨꯒꯤ ꯃꯥ ꯊꯣꯡꯕ ꯀꯥꯟ ꯆꯝꯐꯨꯠ ꯉꯥꯛꯇ ꯑꯗꯨꯝ ꯆꯥꯏꯌꯦ ꯑꯗꯣ ꯑꯩ ꯑꯩꯕꯨ ꯊꯣꯡꯅꯤꯡꯉꯥꯏ ꯁꯨ ꯑꯅꯤꯔꯛ ꯑꯍꯨꯝꯔꯛ ꯊꯣꯡꯉꯦ ꯇꯟꯕ ꯑꯩꯁꯨ
ꯑꯣ ꯅꯕꯥꯅꯤ ꯄꯥꯥꯂꯤ ꯇꯥꯅꯩꯔꯣ
ꯎꯝ
ꯐꯩꯅꯦ꯫
ꯃꯥꯡꯕꯁꯨ ꯈꯔ ꯇꯝꯗ꯭ꯔꯗꯤ꯫
ꯍꯣꯏ꯫
ꯑꯗꯨ ꯀꯣ ꯑꯥꯂꯨ ꯑꯥꯂꯨ ꯉꯧꯋꯣ ꯍꯥꯏꯌꯦꯕ꯫ ꯑꯪ ꯑꯥꯂꯨ ꯉꯧꯔꯣ ꯆꯝꯐꯨꯠ ꯊꯣꯡꯉꯒ ꯍꯥꯏꯔꯒ ꯑꯥꯂꯨꯗꯨ ꯄꯤꯌꯥꯁꯀꯨꯝꯕ ꯀꯩꯝ ꯍꯥꯞ ꯈꯔ ꯑꯂꯨ ꯈꯛꯇ ꯉꯧꯕꯤꯔꯝꯃꯦ ꯃꯅꯝ꯫ ꯅꯝꯊꯤꯕꯗꯣ ꯍꯥꯎꯇꯦ ꯑꯗꯨ ꯆꯥꯗ꯭ꯔꯦ ꯑꯩꯗꯤ꯫
ꯉꯥꯁꯤꯒꯤꯔꯣ꯫
ꯎꯝ꯫
ꯑꯁ ꯫ ꯊꯥꯎꯅ ꯇꯧꯔꯒ ꯆꯅꯝ ꯇꯤꯜꯍꯧ ꯑꯝꯇ ꯊꯥꯛꯑꯝꯗ꯭ꯔꯤꯔꯣ ꯀꯩꯅꯣ꯫
ꯍꯣꯏ꯫
ꯑꯁ꯫
ꯍꯥꯎꯇꯦꯍꯦ ꯃꯥꯅꯝꯗꯨ꯫
ꯎꯝ ꯃꯅꯥꯛꯇ ꯂꯩꯔ ꯇꯝꯕꯤꯌꯣ꯫
ꯑꯥꯂꯨ ꯑꯃ ꯉꯧꯕ ꯍꯩꯕꯅꯦ ꯇꯟꯕꯒꯤꯅꯦ ꯄꯤꯌꯥꯁꯀꯨꯝꯕꯗꯨ꯫ ꯈꯣꯛꯅꯤꯡꯉꯥꯏ ꯇꯟꯕꯩꯅꯦ ꯉꯔꯥꯡ ꯉꯍꯥꯟꯗꯤ ꯐꯖꯥꯅ ꯉꯧꯊꯣꯛꯄꯅꯦꯕ꯫
ꯑꯣ꯫
ꯑꯩꯗꯤ ꯍꯥꯞꯂꯒ ꯉꯧꯔꯝꯒꯅꯤꯅ ꯑꯩꯗꯨ꯫ ꯊꯕꯛ ꯇꯧꯔ ꯆꯠꯈ꯭ꯔꯕ ꯑꯗꯨꯒ꯫
ꯀ꯭ꯂꯥꯁ ꯀꯌꯥ ꯀꯥꯔꯤꯅꯣ꯫
ꯕꯤ ꯑꯦ ꯐꯥꯔꯁ ꯁꯦꯝ ꯀꯥꯔꯤꯅꯦ꯫
ꯑꯁ ꯆꯥꯎꯅꯦ ꯑꯗꯨꯗꯤ꯫
ꯑꯗꯨꯅꯦ ꯑꯉꯥꯡ ꯑꯣꯏꯔꯗꯤ ꯈꯔ ꯐꯕ꯫
ꯅꯨꯄꯤꯗꯤ ꯀꯣꯏꯕ ꯍꯩꯈꯔꯒꯀꯣ꯫ ꯑꯩ ꯏꯆꯤꯟ ꯏꯅꯥꯎ ꯑꯩ ꯃꯈꯥꯗ ꯑꯅꯤ ꯂꯩꯌꯦ ꯅꯨꯄꯥ ꯑꯅꯤ꯫
ꯀꯌꯥꯕ꯫
ꯑꯩꯒꯤ ꯃꯈꯥꯗ ꯀꯣ ꯅꯨꯄꯥ ꯑꯅꯤ ꯂꯩꯌꯦ ꯑꯩꯅ ꯈ꯭ꯋꯥꯏ ꯑꯥꯍꯟ꫰꫰
ꯑꯣ ꯅꯪ ꯅꯨꯄꯤ ꯅꯪ ꯅꯥꯇꯣꯝꯇꯥꯔꯣ꯫
ꯑꯥ ꯑꯥ꯫
ꯅꯨꯡꯉꯥꯏꯕ꯭ꯔꯥ꯫
ꯑꯁ ꯌꯨꯝꯒꯤ ꯊꯕꯛ ꯇꯣꯛꯅꯤꯡꯉꯥꯏꯅꯤ ꯌꯥꯝ ꯋꯥꯥꯏꯌꯦꯗ꯫
ꯎꯍꯨ
ꯎꯝ
ꯑꯗꯨ ꯅꯣꯏ ꯅꯣꯏꯒꯤ ꯗꯤꯁꯇ꯭ꯔꯤꯛ ꯑꯍꯧꯕ ꯂꯦꯇꯔ ꯑꯍꯧꯕꯗꯣ ꯈꯤꯇꯪ ꯍꯥꯏꯔꯛꯑꯣꯅꯦ
ꯑꯦꯁꯅ ꯍꯧꯕꯅꯦ
ꯑꯣ ꯑꯗꯨꯗꯤ
ꯀꯩꯅꯣꯅꯤ
ꯑꯩ ꯆꯪꯒꯦ
ꯄꯨꯡ ꯑꯅꯤ ꯃꯈꯥꯏꯒꯨꯝꯕ ꯑꯣꯏꯔꯝꯃꯤ
ꯑꯣ ꯑꯩꯁꯨ ꯂꯥꯛꯑꯝꯃꯦ ꯅꯥꯏꯟꯇꯤꯟꯗ ꯇ꯭ꯋꯦꯟꯇꯤ ꯅꯥꯏꯟꯇꯤꯟ
ꯑꯣ ꯀꯗꯥꯏ ꯑꯗꯨꯗ꯫
ꯍꯥ ꯎꯝ ꯇ꯭ꯋꯦꯟꯇꯤ ꯅꯥꯏꯟꯇꯤꯟꯗ ꯂꯥꯛ ꯑꯝꯃꯦ꯫
ꯑꯣ꯫
ꯅꯣꯏ ꯑꯗꯨ꯭ꯋꯥꯏꯗ ꯅꯣꯏ ꯗꯤꯁꯇ꯭ꯔꯤꯛꯇ꯫ ꯇꯟꯕꯥꯟꯕ ꯌꯥꯗꯦ꯫ ꯗꯒꯤ꯫ ꯅꯨꯡꯉꯥꯏꯌꯦ ꯈ꯭ꯔꯤꯁꯃꯥꯁ ꯃꯇꯝ ꯑꯣꯏꯌꯦꯀꯣ ꯑꯩꯅ ꯂꯥꯛꯑꯝꯕꯗꯣ꯫ ꯑꯗꯨ꯫
ꯑꯣ꯫
ꯑꯁ ꯑꯁ ꯈꯪꯗꯦ ꯅꯨꯡꯉꯥꯏꯔꯗꯤ ꯆꯠꯄ ꯌꯥꯝ ꯄꯥꯝꯃꯦ꯫
ꯎꯝ ꯑꯗꯨ ꯃꯣꯏ ꯈ꯭ꯔꯤꯁꯃꯥꯁꯀꯨꯝꯕꯗ ꯂꯝꯕꯤꯒꯨꯝꯕꯗ ꯂꯥꯏꯛ ꯀꯩꯅꯣ ꯗꯤꯄ꯭ꯔꯦꯁꯟ ꯇꯧꯕ ꯑꯗꯨꯒꯨꯝꯕꯗꯣ ꯎꯕ꯭ꯔꯥ
ꯎꯏꯌꯦ ꯑꯗꯨ ꯑꯗꯨꯏꯅꯦ ꯑꯩ ꯅꯨꯡꯉꯥꯏꯔꯤꯁꯦ ꯑꯗꯨꯝ ꯌꯨꯝꯗꯒ ꯏꯁꯇꯥꯔꯒꯤ ꯀꯩꯅꯣꯒ ꯊꯦꯠꯂꯒ ꯊꯝꯕꯗꯣ
ꯍ ꯍ ꯍ ꯍꯣꯏ
ꯑꯣ ꯐꯖꯩꯌꯦ ꯅꯨꯃꯤꯗꯥꯡꯗꯅ ꯍꯦꯟꯅ ꯐꯖꯔꯝꯒꯅꯤ
ꯑꯥꯎ ꯑꯧ ꯅꯨꯃꯤꯗꯥꯡ ꯅꯨꯡ ꯑꯥ
ꯎꯝ ꯀꯥꯡ ꯍꯌꯦꯡ ꯑꯩꯈꯣꯏ ꯃꯥꯒꯤ ꯃꯄꯥꯝꯗ ꯆꯠꯇꯣꯏꯅꯦ ꯆꯥꯛ ꯆꯥꯕ ꯅꯪ ꯀꯥꯏꯗ ꯆꯠꯄ ꯇꯥꯔꯒꯦ ꯀꯔꯝꯕꯗ ꯌꯥꯎꯔꯗꯣꯏꯅꯣ
ꯈꯪꯗꯦ ꯀꯣꯟ ꯀꯗꯥꯏ ꯀꯩ ꯃꯣꯏ ꯍꯥꯏꯅ ꯗꯨ ꯒ꯭ꯔꯨꯞꯇ ꯀꯣꯅꯨꯡ ꯍꯥꯏꯕꯔ ꯀꯩꯅꯣ ꯒ꯭ꯌꯥꯟ ꯇꯥꯗꯦ ꯑꯩꯁꯨ
ꯎꯝ ꯎꯝ ꯅꯠꯇꯦ ꯑꯩꯅ ꯍꯥꯏꯕꯗꯤꯅꯦ ꯅꯣꯏ ꯅꯃꯥꯟꯅꯕꯤ ꯑꯅꯤꯅ ꯍꯥꯏꯔꯛꯑꯦ ꯍꯥꯏꯕꯗꯣ
ꯑꯥ ꯑꯣ ꯑꯣ ꯑꯦꯟ ꯁꯤ ꯁꯤꯗ ꯆꯠꯈ꯭ꯔꯅꯤ ꯅꯠꯇ꯭ꯔꯗꯤ ꯃꯣꯏꯗꯨ
ꯑꯩ ꯍꯥꯏꯕꯗꯣ
ꯎꯝ ꯑꯗꯣ ꯏꯃꯥꯟꯅꯕꯤ ꯑꯃꯗꯨꯅ ꯍꯥꯏꯔꯛꯄꯗꯨꯗꯤ ꯃꯃꯥꯟꯕꯤ ꯑꯇꯣꯞꯄꯁꯨ ꯂꯣꯏ ꯄꯨꯅꯩꯑꯕ ꯑꯗꯨꯏ ꯑꯩꯗꯨ ꯈꯪꯗꯕ ꯈꯪꯗꯕꯒꯤ ꯈꯔ ꯅꯨꯡꯉꯥꯏꯔꯣꯏꯕ ꯑꯗꯣ ꯑꯦꯟ ꯁꯤ ꯁꯤ ꯒꯤ ꯑꯩꯈꯣꯏ ꯄꯨꯂꯞ ꯂꯣꯏ ꯃꯥꯁꯦꯟ ꯆꯠꯅꯒꯗꯕꯅꯤꯅ ꯑꯗꯨꯝ
ꯑꯣ ꯍꯣꯏ
ꯑꯩꯗꯨ ꯃꯤ ꯈꯪꯅꯗꯕ ꯃꯤ ꯁꯤꯡꯃꯗꯤ ꯋꯥꯔꯤ ꯄꯥꯛ ꯁꯥꯕ ꯍꯩꯇꯦꯕ ꯑꯗꯒꯤ
ꯑꯥ
ꯑꯩ ꯈꯔ ꯆꯠꯃꯤꯟꯅꯅꯤꯉꯥꯏꯗ ꯍꯣꯏ ꯑꯁ ꯅꯣꯏ ꯗ꯭ꯔꯦꯁ ꯍꯥꯞꯅꯤꯡꯕꯅ ꯂꯣꯏꯔꯕꯅꯦ ꯑꯗꯨ ꯊꯤꯕ ꯐꯪꯗ꯭ꯔꯤꯌꯦ ꯍꯧꯖꯤꯛꯐꯥꯎ ꯑꯩꯗꯤ
ꯎꯝ ꯑꯗꯨ ꯃꯣꯏ ꯑꯇꯩ ꯑꯇꯣꯞꯄ ꯂꯩꯅꯗꯦ ꯍꯥꯏꯕ꯭ꯔꯣ ꯑꯦꯛꯁꯇ꯭ꯔꯥꯒꯨꯝꯕ
ꯑꯩꯅ ꯒ꯭ꯔꯨꯞꯇ ꯍꯪꯕꯅꯦꯕ ꯑꯗꯨ ꯑꯩꯈꯣꯏꯗꯨ ꯇ꯭ꯔꯥꯏꯕꯦꯜꯁꯨ ꯌꯥꯝꯕꯅꯤꯅ ꯃꯣꯏ ꯂꯣꯏ ꯅꯤ ꯅꯤꯔ ꯑꯃꯒ ꯂꯩꯈ꯭ꯔꯕ ꯑꯗꯣ ꯑꯩꯅꯗꯤꯀꯣ ꯔꯦꯠ ꯍꯥꯞꯅꯤꯡꯕ
ꯑꯣ ꯅꯛꯅꯔꯝꯃꯗꯤ ꯄꯤꯕꯤꯕ ꯌꯥꯕꯗꯨꯅꯤ ꯑꯩ ꯂꯥꯞꯃꯟꯕꯒꯤ ꯑꯁ ꯎꯄꯥꯏ ꯂꯩꯇꯦ ꯍꯟꯗꯛ ꯃꯊꯪꯗ ꯌꯦꯡꯁꯤꯀꯣ ꯃꯊꯪ
ꯍꯣꯏ
ꯀꯩꯁꯨ ꯀꯥꯏꯅꯤ ꯅꯪꯗ ꯑꯩꯗ ꯑꯁ ꯐꯔꯥ ꯐꯔꯛ ꯇꯥꯕꯗꯨꯣꯀꯣ ꯆꯠꯁꯤꯔꯥ ꯆꯠꯂꯣꯒꯨꯝꯁꯤꯔꯅ ꯈꯜꯂꯤꯕꯅꯦ ꯑꯩꯗꯨ ꯇꯣꯞꯁꯨ ꯄꯨꯔꯛꯇꯦ ꯑꯗꯨꯒ ꯍꯤꯜꯁꯨ ꯕꯦꯛ ꯀꯔꯤ ꯀꯔꯥ ꯌꯨꯝꯗ ꯂꯣꯏ ꯊꯝꯈ꯭ꯔꯦꯕ ꯑꯗꯣ ꯑꯁꯤꯅ ꯂꯩꯔꯤꯕ ꯐꯤꯔꯣꯟꯜꯁꯤꯡꯗꯨꯗꯤ ꯑꯗꯨꯝ ꯌꯨꯝꯒꯤꯒ ꯀꯩ ꯍꯥꯏꯁꯤꯅ ꯅꯨꯄꯥꯒꯤ ꯃꯥꯟꯕ ꯑꯩꯈꯣꯏ ꯋꯥꯛꯀꯤꯡꯒꯨꯝꯕ ꯆꯦꯟꯕꯩ ꯈꯛꯇꯅꯦꯕ ꯂꯩꯔꯤꯗꯣ
ꯑꯣ ꯀꯩꯅꯣꯒꯤ ꯀꯣꯂꯦꯖ ꯆꯠꯄꯒꯨꯝꯕꯗ ꯐ꯭ꯂꯦꯠꯀꯨꯝꯕ ꯇꯣꯡꯕꯁꯨ ꯌꯥꯕꯅꯤꯗ ꯑꯗꯨꯗꯤ
ꯍꯣꯏ ꯃꯣꯏ ꯑꯩ ꯅꯦꯝꯈ꯭ꯔꯅꯤꯅꯦ
ꯑꯁ ꯅꯪ ꯋꯥꯡꯕ ꯃꯥꯜꯂꯦ
ꯍꯥꯥ
ꯋꯥꯡꯕ ꯃꯥꯂꯦꯕ
ꯑꯥ ꯑꯗꯨꯝ ꯍꯣꯏ ꯆꯞꯂꯤ ꯆꯞ ꯃꯥꯟꯅꯩꯅꯦ ꯐꯥꯏꯚ ꯄꯣꯏꯟ ꯇꯨ ꯑꯣꯏꯔꯝꯅꯤ ꯉꯍꯥꯟ ꯉꯍꯥꯟ ꯇꯧꯕ ꯉꯍꯥꯟ ꯇꯧꯕꯗꯣ ꯐꯥꯏꯚ ꯄꯣꯏꯟ ꯇꯨꯅꯦꯕ ꯑꯗꯨ ꯈꯔ ꯋꯥꯡꯅꯔꯝꯒꯦꯔ ꯈꯪꯗꯦ ꯍꯧꯖꯤꯛ ꯐꯥꯏꯚ ꯄꯣꯏꯟ ꯊ꯭ꯔꯤꯒꯨꯝꯕꯀꯣ ꯉꯍꯥꯟꯒꯩꯗꯨ ꯇꯨ ꯐꯥꯏꯚ ꯇ꯭ꯋꯦꯟꯇꯤ
ꯑꯩꯅ ꯍꯥꯏꯗꯤ ꯅꯪꯅ ꯑꯣꯟꯕꯗꯣ ꯑꯗꯨ ꯆꯍꯤ ꯀꯌꯥ ꯁꯨ
ꯑꯣ ꯑꯣ ꯑꯣ ꯆꯍꯤ ꯑꯅꯤ ꯅꯤ ꯃꯃꯥꯡꯗ ꯑꯣꯏꯔꯝꯅꯤ
ꯑꯣ ꯍꯣꯏ ꯑꯗꯨꯗꯤ ꯁꯤꯇꯕꯨꯗꯤ ꯍꯦ ꯀꯂꯝ ꯃ
ꯎꯝ ꯀꯈꯤꯇ ꯏꯟꯁ ꯑꯅꯤ ꯑꯍꯨꯝ
ꯍꯍ ꯑꯅꯤ ꯑꯍꯨꯝꯕꯨ ꯑꯣꯏꯔꯗꯤ ꯐꯔꯦ ꯑꯁ ꯑꯩꯗꯤ ꯁꯨꯡꯅ ꯊꯦꯡꯂ ꯌꯥꯒꯦ
ꯑꯩꯒꯤ ꯅꯦꯝꯅꯤꯡꯉꯦꯗ
ꯀ ꯀꯔꯤ ꯅꯦꯝꯕ ꯄꯥꯝꯃꯤ ꯑꯩ ꯁꯣꯝꯗ ꯋꯥꯡꯈꯠꯅꯤꯡꯉꯦ
ꯅꯦ ꯅꯨꯄꯥ ꯅꯨꯄꯥ ꯋꯥꯡꯕ ꯐꯪꯪꯂꯣꯏ
ꯑꯦꯁ ꯇꯥꯏꯗꯤ ꯈꯪ ꯈꯪꯗꯦ ꯌꯥꯝ ꯅꯦꯝꯃꯜꯂꯁꯨ ꯄꯥꯝꯗ ꯑꯩ ꯍꯧꯖꯤꯛ ꯅꯦꯝꯃꯤꯁꯦ ꯂꯣꯏꯔꯦ ꯑꯁ ꯃꯤꯅ ꯑꯩꯗꯣ ꯍꯧꯣꯜꯁꯤ ꯈꯪꯗꯦ ꯒ꯭ꯔꯦꯖꯨꯑꯦꯁꯟ ꯂꯣꯏꯔꯦ ꯀꯥꯏꯅ ꯇꯧꯕ ꯁꯨꯡꯇ ꯊꯥꯖꯔꯦ ꯀ꯭ꯂꯥꯁ ꯀ꯭ꯂꯥꯁ ꯇꯦꯟ ꯃꯕꯣꯏ ꯍꯟꯗꯛꯇꯇꯩꯁꯨ ꯈꯪꯕ꯭ꯔꯣ ꯑꯩꯁꯦ ꯃꯦꯇ꯭ꯔꯤꯛ ꯊꯥꯔꯕꯒꯨꯝꯕ ꯀ꯭ꯂꯥꯁ ꯀꯥꯏ ꯑꯩ ꯀꯥꯏ ꯅꯃꯗ
ꯃꯣꯏ ꯀꯩꯅꯣꯁꯤꯡꯗꯣ ꯌꯥꯝ ꯆꯥꯎꯋꯦꯀꯣ ꯀ꯭ꯂꯥꯁ ꯇꯦꯟ ꯏꯂꯚꯦꯟ ꯇꯨꯌꯦꯜꯞꯇꯨ ꯌꯥꯝ ꯕꯨꯨꯞ ꯕꯨꯨꯞ ꯇꯧꯔꯦ ꯂꯩꯁꯥꯕꯤ ꯌꯥꯝ ꯐꯥꯏꯀꯣ ꯑꯩꯈꯣꯏꯗꯒꯤ ꯍꯦꯟꯅ ꯃꯣꯏꯗꯣ ꯅꯨꯡꯁꯥ ꯋꯥꯡ ꯆꯥꯎꯔꯒ
ꯍꯨ ꯍꯨ
ꯑꯗꯨꯒ ꯑꯃꯨꯛꯀ ꯀꯦꯊꯔꯛꯑꯣ ꯑꯗꯨꯀꯣ ꯅꯨꯄꯥ ꯅꯠꯇꯦ ꯃꯣꯏꯗꯣ ꯑꯃꯨꯛꯀ ꯀꯦꯔꯛꯑꯗꯤ ꯄꯨꯔꯥ ꯂꯩꯗꯤꯁꯥꯕꯤ ꯐꯥ꯭ꯔ ꯐꯕꯒꯨꯝ ꯇꯧꯕꯅꯦ ꯃꯣꯏꯗꯣ
ꯀꯨꯝꯍꯩꯅꯤꯅ ꯑꯗꯨꯝ ꯈꯔꯗꯤ ꯀꯦꯔꯛꯑꯅꯤ
ꯎꯝ ꯑꯗꯨ ꯅꯦꯝꯕꯗꯨꯀꯣ ꯑꯩꯒꯤ ꯀꯤꯞ ꯂꯣꯏꯌꯦ ꯍꯥꯏꯔꯒ
ꯎꯝ ꯑꯩ ꯄꯥꯝꯗꯦ ꯑꯩꯗꯤ ꯇꯜꯂꯦ
ꯃꯥ ꯃꯉꯣꯟꯗ ꯂꯩꯕꯗꯨ ꯃꯥꯅ ꯄꯥꯝꯗꯕ ꯂꯩ ꯇꯦꯕꯗꯨꯨꯅ ꯄꯥꯝꯕ ꯑꯗꯨꯃꯥꯏ ꯇꯧꯕꯅꯤꯀꯣ
ꯍꯣꯏ ꯆꯨꯝꯃꯦ
ꯑꯩ ꯑꯗꯨꯒ ꯑꯩ ꯃꯥꯏ ꯄꯤꯑꯦꯕ ꯑꯗꯨ ꯃꯥꯏ ꯄꯥꯛꯅꯤꯡꯕ ꯑꯗꯨ ꯏꯃꯥꯟꯕꯤ ꯑꯃ ꯃꯥꯏ ꯄꯥꯛ ꯄꯤꯔꯅ ꯑꯩꯗꯤ ꯄꯤꯛꯅꯤꯡꯉꯦ ꯍꯥꯏꯔꯒ ꯑꯗꯨꯅ ꯇꯧꯋꯦ ꯃꯥꯅ
ꯑ ꯅꯪ ꯑꯁꯦꯡꯕꯗ ꯃꯥꯏꯕꯤꯛꯄ꯭ꯔꯣ
ꯄꯤ ꯑꯦ ꯑꯪ
ꯑꯣ
ꯑꯗꯨꯒꯤ ꯅꯣꯏꯔꯛꯄ ꯀꯥꯟꯗ ꯌꯥꯝ ꯊꯤꯕꯗꯣ
ꯑꯦ ꯍꯣꯏ ꯃꯤꯁꯦ ꯂꯩꯌꯦ ꯑꯗꯨꯝ ꯎꯝ
ꯑꯗꯨꯏ ꯑꯩ ꯅꯣꯏ ꯅꯣꯏ ꯍꯟ ꯌꯦꯦꯉꯣ
ꯀꯃꯥꯏꯅꯣꯍꯟꯗꯦ ꯑꯩꯉꯣꯟꯗꯣ ꯈꯤꯇꯪ ꯍꯥꯏꯔꯛꯑꯣ ꯅꯦ ꯇꯔ꯭ꯤꯛ ꯑꯩ ꯌꯥꯝ ꯀꯪꯅꯤꯡꯉꯦ ꯍꯧꯖꯤꯛ
ꯆꯥꯛ ꯆꯥꯗꯦ ꯑꯗꯨꯒ ꯆꯥꯛ ꯍꯦꯛ ꯆꯥꯔꯒ ꯇꯨꯝꯗꯦ ꯑꯠ ꯑꯗꯨꯒ ꯑꯁꯤꯟꯕ ꯌꯥꯝ ꯆꯥꯏꯗ ꯑꯩꯗꯤ
ꯀꯟꯇ꯭ꯔꯣꯜ ꯇꯧꯔꯤꯔꯣ ꯅꯪ ꯁꯨꯝ ꯅꯪꯅ ꯄꯥꯝꯖꯕꯒꯤ ꯁ ꯊꯑꯣꯏꯅ ꯑꯥ ꯆꯥꯛ ꯆꯥꯗꯕꯤ ꯑꯗꯨꯒ ꯗꯨꯝ ꯌꯥꯡ ꯀꯪꯅ ꯑꯗꯨꯝ ꯂꯩꯍꯟꯅꯤꯡꯕꯩ ꯇꯧꯔꯤꯔꯣ ꯅꯠꯇ꯭ꯔꯒꯅ ꯁꯨꯝ ꯅꯪꯒꯤ ꯆꯥꯅꯤꯡꯗꯕꯒꯨꯝꯕꯒꯤ ꯑꯣꯏꯔꯤꯔꯕ ꯍꯥꯏꯗꯤ ꯅꯁꯥꯅ ꯀꯟꯇ꯭ꯔꯣꯜ ꯇꯧꯔꯤꯔꯕ ꯅꯪꯒꯤꯗꯣ
ꯑꯩ ꯌꯥꯝ ꯄꯥꯛ ꯆꯂꯦꯟꯁ ꯑꯣꯏꯗꯦꯗ ꯑꯩ ꯑꯗꯨꯒ ꯑꯃꯨꯛꯀ ꯑꯩ ꯅꯣꯏꯔꯛꯄ ꯀꯥꯟꯗꯒꯨꯝꯕꯗꯤꯀꯣ ꯑꯩꯒꯤ ꯃꯥꯏꯗꯣ ꯄꯤꯛꯄꯅꯤꯅ ꯑꯩ ꯏꯁꯥꯒꯨꯝꯕ ꯆꯥꯎꯔꯛꯑꯗꯤ ꯌꯥꯝ ꯊꯤꯕꯗꯣ
ꯑꯩꯁꯨ ꯑꯝꯇ ꯀꯪꯍꯟ ꯇꯥꯔꯦ ꯑꯁ ꯑꯩ ꯅꯣꯏꯃꯟꯒꯔꯦ ꯐꯝꯕ ꯆꯠꯄ ꯑꯝꯇ ꯉꯝꯗ꯭ꯔꯦ
ꯑꯣ ꯑꯗꯨꯝ ꯌꯥꯝ ꯅꯣꯏꯗ꯭ꯔꯒ ꯍꯦꯜꯗꯤ ꯑꯣꯏꯕꯗꯤ ꯐꯩꯗ ꯀꯣ
ꯎꯝ ꯈꯪꯗꯤꯌꯦ ꯑꯩ ꯑꯩꯗꯤ ꯌꯥꯝ ꯑꯗꯨꯝ ꯍꯣꯏ ꯑꯗꯣ ꯃꯤꯁꯦ ꯑ ꯌꯥꯝꯅꯁꯨ ꯅꯣꯏꯗꯕꯤꯗ ꯑꯗꯨꯝ ꯕꯨꯕꯨꯞ ꯂꯥꯎꯕ ꯒꯥꯏꯅꯒ ꯍꯥꯏꯗꯤ ꯃꯁꯥꯗꯨ ꯏꯁꯂꯤꯝ ꯌꯥꯝ ꯑꯣꯏꯗꯕꯤꯗ ꯈꯤꯇꯪ ꯅꯣꯏꯇꯛ ꯇꯧꯕ ꯂꯩꯗꯅꯀꯣ ꯍꯥꯏꯗꯤ ꯗ꯭ꯔꯦꯁ ꯑꯗꯨꯝ ꯑꯦꯅꯤ ꯁꯦꯠꯂꯛꯄ ꯀꯥꯟꯗ ꯌꯥꯝꯅ ꯐꯖꯕꯗꯣ ꯑꯗꯨꯒꯨꯝꯕꯗꯤ ꯄ ꯑꯁ ꯑꯩꯗꯤ ꯇꯜꯂꯤ ꯅꯣꯏꯗꯤ ꯑꯦꯟ ꯁꯤ ꯁꯤꯅꯤꯅ ꯌꯥꯝ ꯑꯦꯛꯇꯤꯚ ꯑꯣꯏꯅꯁꯨ ꯂꯩꯔꯝꯒꯅꯤ ꯑꯗꯨꯝ ꯁꯦꯝꯃꯒ
ꯑꯁ ꯑꯦꯛꯇꯤꯚ ꯑꯣꯏꯔꯤ ꯑꯩꯗꯤ ꯈꯪꯗꯦꯗ ꯌꯥꯎꯔꯛꯄꯁꯦ ꯌꯥꯝ ꯁꯣꯏꯕ꯭ꯔꯥ ꯈꯟꯕ ꯂꯣꯏ ꯃꯨꯈ꯭ꯔꯦ
ꯃꯨꯕꯗꯗꯤ ꯀꯣꯟꯅ ꯑꯗꯨꯝ ꯁꯦꯝ ꯌꯥꯏꯍꯦ
ꯑꯗꯨꯅꯦ ꯑꯗꯨꯅꯦ ꯍꯣꯏ ꯑꯗꯨ ꯅꯣꯏ ꯀꯥ ꯌꯥꯝ ꯀꯥꯈ꯭ꯔꯗꯤ ꯍꯣꯏ ꯑꯃꯨꯛꯀ ꯉꯧꯊꯣꯛꯄꯒ ꯀꯨ ꯑ ꯂꯨꯒꯦꯔ ꯈꯟꯕ
ꯀꯩꯁꯨ ꯇꯧꯔꯣꯏ
ꯑꯩꯒꯤ ꯑ
ꯎꯝ
ꯑꯩꯒꯤ ꯀꯩꯅꯣ ꯑꯩꯒꯤ ꯅꯦꯛꯇꯣ ꯆꯥꯟꯅꯗ꯭ꯔꯦ